ꯇꯥꯔꯕꯣ꯫
ꯆꯥꯛ ꯆꯥꯔ ꯇꯨꯏꯁꯟ ꯂꯣꯏꯗ꯭ꯔꯤꯕꯣ꯫
ꯂꯣꯏꯔꯦꯗ꯫
ꯆꯥꯛ ꯆꯥꯔꯕꯣ꯫
ꯑꯁ ꯀꯥꯏꯗꯩꯅꯣ ꯆꯥꯛꯀ ꯊꯣꯡꯗ꯭ꯔꯤ ꯏꯕꯦꯝꯃ꯫
ꯈꯩꯅꯣ ꯍꯥꯏꯖꯤꯕꯣ꯫
ꯆꯛꯀ ꯊꯣꯡꯗꯔꯤꯀꯣ ꯆꯥꯛꯀ ꯊꯣꯡꯗ꯭ꯔꯤ ꯑꯩ ꯊꯣꯡꯗꯣꯏꯅꯦ ꯍꯧꯖꯤꯛ ꯑꯩ ꯋꯥꯃꯟꯗꯅ ꯍꯤꯞꯄꯨꯔꯤꯅꯤ
ꯊꯣꯡꯗꯣꯏꯅꯣ
ꯑꯁ ꯍꯤꯟꯖꯥꯡꯁꯦ ꯀꯩ ꯊꯣꯡꯉꯣꯏꯅꯣ ꯀꯅꯥꯝꯇ ꯑꯩꯁꯨ ꯆꯥꯛ ꯌꯥꯝ ꯆꯥꯅꯤꯡꯗꯦ ꯑꯉꯥꯡ ꯏꯅꯥꯎꯁꯨ ꯗꯥꯏꯇꯤꯡ ꯇꯧꯔꯤ ꯆꯥꯔꯣꯏꯀꯩꯁꯨ ꯑꯗꯒꯤ ꯈꯪꯗꯦ ꯍꯋꯥꯏ ꯊꯣꯡ ꯌꯥꯝ ꯂꯩꯌꯦ ꯉꯁꯥꯏꯒꯤꯁꯨ ꯁꯥꯍꯜꯂ ꯇꯣꯛꯇꯣꯏꯅꯦ ꯍꯧꯖꯤꯛ ꯌꯥꯝ ꯇꯜꯂꯤ ꯑꯧ ꯁꯥꯟꯅꯕ ꯂꯩꯌꯦ ꯇꯣꯔꯅꯥꯃꯦꯟ ꯂꯩꯌꯦ ꯇꯥꯡ ꯀꯌꯥꯗꯅꯣꯝꯃ ꯑꯗꯨꯒꯤ ꯋꯦꯠ ꯆꯤꯡꯗꯣꯏꯅꯦꯅ ꯎꯝ ꯇꯜꯂꯦ ꯃꯣꯏ ꯆꯥꯅꯤꯡꯗꯕ ꯉꯥꯛꯇ ꯉꯥꯏꯁꯜꯂꯛꯑꯝꯅꯤꯅ
ꯇꯧꯔꯛꯄ ꯍꯥꯏꯁꯦ ꯑꯋꯣꯏꯕ ꯄꯨꯛꯀ ꯈꯔ ꯊꯜꯂꯕ ꯃꯤ ꯆꯥꯛ ꯆꯅꯤꯡ ꯉꯛꯇꯔꯕ ꯆꯛ ꯍꯦꯛꯇꯥ ꯊꯣꯡꯅꯤꯉꯛ ꯇꯝ
ꯑ ꯇꯜꯂꯦꯕ ꯑꯩ ꯊꯣꯡꯅꯤꯡꯇꯦꯕ ꯆꯥꯛ ꯈꯤꯇꯪꯗꯤ ꯊꯣꯡꯉꯅꯤ ꯌꯥꯝꯗꯕꯤꯗ ꯑꯗꯨꯒ ꯏꯟꯖꯥꯡꯒ ꯊꯣꯡꯉꯔꯣꯏ ꯇꯜꯂꯦ ꯌꯥꯝ ꯎꯝ ꯀꯩꯀꯩ ꯇꯧꯔꯕ ꯀꯩꯀꯩ ꯊꯣꯡꯉꯕ
ꯏꯔꯣꯜꯂꯦ ꯕꯣꯔꯥ ꯑꯃ ꯇꯧꯔꯦ ꯕꯣꯔꯥꯕꯨꯗꯤ ꯍꯧꯗ꯭ꯔꯤꯀꯣ ꯏꯔꯣꯜꯂꯤ
ꯑꯣ ꯍꯣꯏꯅꯦ ꯆꯥꯛ ꯉꯜꯂꯤꯗ ꯍꯧꯖꯤꯛ ꯆꯥꯕ
ꯉꯜꯂꯤ ꯑꯩꯗꯤ ꯉꯁꯤꯒꯤ ꯆꯥꯛ ꯆꯥꯗ꯭ꯔꯤꯕꯅꯦ ꯍꯧꯖꯤꯛ ꯅꯨꯃꯤꯗꯥꯡ ꯆꯥꯗꯣꯏꯁꯤꯅꯤ
ꯀꯩꯅꯣ ꯉꯁꯥꯏꯈꯩ ꯆꯥꯛ ꯆꯥꯗ꯭ꯔꯣ ꯍꯥꯏꯁꯦ
ꯆꯥꯗꯦ
ꯀꯩ ꯇꯧꯔꯕ
ꯍꯋꯥꯏꯊꯣꯡ ꯆꯅꯤꯡꯗꯦ
ꯇꯨꯀꯥꯛꯆꯩꯍꯦ ꯅꯪꯁꯨ ꯍꯥꯋꯥꯏ ꯊꯣꯡ ꯆꯅꯤꯡꯗꯦꯌꯦ ꯅꯪ ꯉꯁꯥꯏ ꯀꯩ ꯆꯥꯔ ꯍꯤꯡꯉꯦꯕ ꯑꯗꯨꯗꯤ
ꯐꯔꯣꯗ ꯆꯥꯏ
ꯑꯣ ꯍꯣꯏꯅꯦ ꯅꯪꯒꯤ ꯐꯔꯣꯗꯥꯗꯣ ꯁꯪꯒꯣꯝꯅ ꯍꯧꯔꯤꯔꯣ ꯁꯪꯒꯣꯝ ꯀꯥꯏ ꯂꯩꯒꯦ
ꯎꯝ ꯁꯪꯒꯣꯝ ꯃꯉꯥꯜ ꯁꯅꯥꯗꯒꯤ
ꯑꯣ ꯑꯣ ꯐꯔꯦ ꯐꯔꯦ ꯑꯗꯨ
ꯉꯝꯅ ꯉꯝꯅꯕ ꯇꯥꯔꯦ
ꯑꯥ ꯑꯉꯥꯡ ꯊꯤꯡꯉꯝꯕ꯭ꯔ ꯍꯣꯢ
ꯎꯝ ꯑꯩꯗꯣ ꯉꯁꯥꯏꯗꯣ ꯆꯥꯛ ꯑꯗꯨꯝ ꯆꯥꯗ꯭ꯔꯦ ꯉꯥꯟꯊꯣꯏꯕꯤ ꯏꯕꯥꯏꯅꯤ ꯑꯥ ꯆꯠꯂꯦ ꯀꯥꯟ ꯑ ꯆꯠꯄꯗꯣ ꯑꯗꯩꯗꯨꯗ ꯕꯤꯔꯌꯥꯅꯤꯒ ꯀꯅꯣꯒ ꯑ ꯆꯤꯀꯜ ꯂꯣꯂꯤꯄꯣꯞꯇꯨꯒ ꯆꯥꯔꯛꯄ ꯑꯗꯨ ꯄꯨꯛ ꯊꯟꯒ꯭ꯔꯦ ꯑꯗꯨꯗꯨꯒꯤ ꯍꯦꯛ ꯍꯜꯂꯛꯄꯒ ꯇꯨꯏꯁꯟ ꯑꯗꯨꯝ ꯆꯠꯂꯦ ꯑꯥ ꯆꯥꯛꯅꯦꯅ ꯏꯕꯥꯏꯅꯤ ꯆꯥꯛ ꯂꯥꯝꯃꯤꯅꯤꯅ ꯐꯨꯜ ꯂꯧꯔꯦ
ꯅꯕꯥꯏꯅꯤ ꯀꯗꯥꯏꯗ ꯆꯠꯂꯨꯏꯅꯣ ꯋꯥꯇꯔ ꯕꯣꯇꯜꯖꯦ
ꯀꯩꯅꯣꯒꯤꯗꯨꯗ ꯕꯤꯁꯥꯜꯗ
ꯑꯣ
ꯑꯗ ꯀꯩꯅꯣꯒꯤꯗꯦ ꯂꯩꯔꯛꯑꯦ ꯒ꯭ꯂꯥꯁꯀꯤꯗꯣ ꯂꯤꯛꯂꯤꯒꯤꯗꯣ ꯑꯗꯨꯢ ꯂꯩꯔꯦ ꯂꯥꯛꯑꯦ ꯐꯗꯤ ꯐꯖꯕꯅꯤ ꯂꯤꯛꯂꯤꯗꯣ ꯕꯥꯏ ꯋꯥꯟ ꯕꯥꯏ ꯋꯥꯟ ꯒꯦꯠ ꯋꯥꯟꯅꯦꯅ ꯂꯩꯔꯝꯃꯦ ꯑꯩꯅ ꯑꯥ ꯑꯧ ꯑꯩꯅ ꯑꯩꯃꯛꯀꯤ ꯁꯛꯇꯅꯦ ꯀꯩꯅꯣ ꯏꯕꯦꯝꯃ ꯑꯥ ꯐꯜꯗ ꯄ꯭ꯂꯥꯁꯇꯤꯛꯀꯤꯗꯣ ꯍꯣꯡꯉꯍꯧꯋꯦꯕ ꯂꯨꯄꯥ ꯌꯥꯡꯈꯩꯃꯨꯛꯇꯒ ꯄꯤꯍꯧꯋꯦꯕ ꯑꯗꯣ ꯄꯥꯗꯕ ꯄ꯭ꯂꯥꯁꯇꯤꯛ ꯇꯣ ꯃꯨꯛ
ꯑꯗꯨꯕꯨꯗꯤ ꯂꯤꯛꯂꯤꯅꯕꯨꯗꯤ ꯐꯩꯗ ꯅꯠꯇ꯭ꯔꯒ ꯊꯔꯃꯣ ꯒꯨꯝꯕ ꯑꯃ
ꯑꯧ ꯊꯔꯃꯣꯗꯨꯗꯨ ꯈꯪꯗꯦ ꯄꯣꯠꯇ ꯂꯩꯍꯧꯗꯦ ꯍꯧꯖꯤꯛꯇꯣ ꯃꯣꯏꯗ ꯕ꯭ꯔꯣꯛꯀꯦꯠ ꯂꯩꯒꯤꯕꯩꯔ ꯀꯩꯒꯤꯅꯣ
ꯑ
ꯑꯩꯗꯣ ꯀꯟꯗꯤꯁꯅꯔ ꯑꯝꯇꯗꯤ ꯂꯩꯒꯦ ꯆꯠꯄꯅꯤ ꯗꯨ ꯀꯟꯗꯤꯁꯅꯔ ꯁꯝꯄꯨꯒꯤ ꯀꯥꯡꯕꯨꯖꯦ ꯑꯝꯇ ꯌꯥꯎꯔꯝꯗꯞ ꯑ ꯂꯣꯁꯟ ꯒꯨꯝꯕ ꯀꯩꯒꯨꯝꯕ ꯈꯔ ꯂꯩꯔꯝ ꯕꯥꯏ ꯋꯥꯥꯟꯗ ꯒꯦꯠ ꯋꯥꯟꯗ ꯈꯔ ꯂꯩꯔꯝ ꯑꯗꯒꯤ ꯑꯣꯠ ꯑꯃꯃꯝ ꯂꯩꯔꯦ ꯁ꯭ꯀꯨꯜ ꯑꯌꯨꯛꯇ ꯀꯥ ꯍꯧꯗ꯭ꯔꯕꯅꯤꯅ ꯑꯌꯨꯛꯇ ꯑꯣꯠ ꯆꯥꯔ ꯂꯥꯛ ꯅꯕꯅ ꯋꯥꯟ ꯁꯤꯛꯁꯇꯤ ꯋꯥꯟ ꯁꯤꯛꯁꯇꯤꯅꯦꯅ ꯏꯕꯥꯏꯅꯤꯒꯤ ꯑꯗꯨꯗꯤ ꯅꯪꯃꯜ ꯈꯜꯂꯦꯂ ꯈꯪꯗꯦ ꯃꯥꯗꯤ ꯁꯪꯒꯣꯝꯗ ꯀꯩꯇ ꯌꯥꯝ ꯂꯩꯈꯤꯕ ꯁꯪꯒꯣꯝ ꯂꯣꯠꯁꯜꯂ ꯊꯝꯅꯤꯌꯦ ꯃꯌꯝ ꯃꯅ ꯄꯨꯊꯣ ꯃꯌꯥꯝ ꯃꯥꯡꯗ ꯄꯨꯊꯣꯄꯔ ꯍꯥꯏꯗꯤ ꯎꯝ ꯄꯨꯊꯣꯛꯑꯒꯗꯤ ꯃꯣꯏ ꯃꯅꯥꯎꯄꯤꯅ ꯍꯣꯜꯂꯒ ꯆꯔꯥ ꯂꯦꯛ ꯂꯦꯛꯇ ꯆꯔꯥ ꯂꯩꯔꯕꯅꯤ ꯖꯤꯅꯦ ꯍꯥꯏꯁꯦ ꯃꯤꯀꯨꯞ ꯑꯁ ꯆꯥꯛ ꯀ ꯌꯥꯝ ꯊꯣꯡꯉꯣꯏꯗ ꯉꯁꯤ ꯇꯧꯔꯤꯁꯦ ꯈꯣꯠꯁꯤꯖꯨꯅꯦ ꯎꯝ ꯑꯗꯨꯅꯦ ꯈꯨꯠ ꯁꯤꯖꯨ ꯈꯨꯅꯤꯡꯗꯧꯒꯤ ꯄꯔꯦꯡꯖꯦ ꯅꯥꯏꯌꯦꯕ ꯉꯁꯤꯁꯦ ꯀꯩꯅꯣ ꯈꯪꯗꯦ ꯍꯧꯖꯤꯛꯐꯥꯎ ꯅꯥꯔꯤꯑꯕ ꯈꯪꯗꯦ ꯏꯐ ꯐꯗ꯭ꯔꯥ ꯈꯪꯂ ꯑ ꯇꯥꯁꯟꯕ ꯀꯥꯟꯗ ꯈꯨꯠꯁꯦ ꯀꯩꯅꯣꯝꯃ ꯄꯣꯠ ꯄꯥꯏꯁꯟꯂ ꯇꯥꯁꯟꯕꯁꯦ ꯁꯤꯗ ꯌꯥꯝ ꯅꯨꯡꯉꯥꯏꯇꯦꯕ ꯀꯩꯗꯧꯔꯅꯣ ꯈꯪꯗꯦ ꯍꯌꯦꯡꯗꯤ ꯁꯟꯗꯦꯅꯦ ꯑꯁ ꯅꯨꯡꯉꯥꯏꯔꯦꯍꯦ
ꯃꯖꯥ ꯇꯧꯔꯒꯦ ꯒꯥꯏꯌꯣ
ꯃꯖꯥ ꯇꯧꯔꯒꯦ ꯅꯣꯡ ꯆꯨꯕ꯭ꯔꯣ
ꯇꯥꯗꯦ ꯆꯨꯗꯦꯗ
ꯑꯦ ꯑꯩꯈꯣꯏ ꯆꯨꯔꯦ
ꯑꯩꯈꯣꯏꯗꯤ ꯆꯨꯗꯦ ꯅꯣꯏ ꯆꯨꯔꯛꯄꯩ ꯑꯩꯈꯣꯏꯒꯤ ꯌꯥꯎꯔꯛꯇꯣꯏꯅꯤ
ꯃ ꯉꯁꯥꯏ ꯑꯩꯈꯣꯏ ꯍꯜꯂꯛꯄꯗꯅꯦ ꯑꯥ ꯑꯁꯋꯥꯏ ꯀꯥꯏ ꯖꯒꯥ ꯍꯥꯏꯗꯣꯏꯅꯣꯅꯦ ꯅꯣꯏ ꯑꯗꯥꯏ ꯌꯧꯔꯛꯇ꯭ꯔꯤꯑꯕꯀꯣ ꯑꯗꯥꯏ ꯍꯥꯏ ꯂꯝ ꯍꯡ ꯃꯇꯦꯛꯇꯤ ꯅꯣꯡꯖꯦ ꯀ ꯃꯀꯨꯞ ꯃꯀꯨꯞ ꯆꯨꯍꯧꯔꯛꯑꯦꯀꯣ ꯑꯗꯨꯒ ꯑꯈꯣꯏ ꯔꯣꯝꯗꯅ ꯅꯣꯡ ꯑꯝ ꯆꯨꯔꯝꯗ ꯋꯥꯅꯦ
ꯆꯨꯔꯝꯅꯤ ꯆꯨꯔꯝꯅꯤ
ꯅꯣꯏ ꯑꯗꯋꯥꯏ ꯉꯥꯛꯍꯛꯇꯪ ꯈꯤꯠꯄꯔ ꯉꯁꯥꯏ ꯌꯆꯪꯕꯒꯤ ꯅꯨꯡꯊꯤꯟ ꯄꯨꯡ ꯑꯅꯤ ꯍꯨꯝ ꯑꯍꯨꯝ ꯑꯗꯨꯋꯥꯏꯗꯨꯗ
ꯈꯤꯛꯇꯦꯗ
ꯈꯤꯂꯃꯤ ꯆꯂꯣ ꯃꯤꯅꯪꯅ ꯃꯟꯔꯦ ꯇꯥꯗꯕꯔꯥꯗ ꯈꯪꯗꯦ
ꯑꯩꯅ ꯂꯩꯕꯩ ꯇꯥꯗꯦꯔꯗꯤ ꯈꯪꯗꯦ ꯃꯅꯨꯡꯗ
ꯑ ꯍꯪꯉꯛꯈꯤꯑ ꯂꯝꯕꯤꯗꯣ ꯊꯣꯛꯂꯝꯃꯦꯕ
ꯎꯝ
ꯑꯗꯨꯒ ꯑꯩꯈꯣꯏ ꯁꯤꯔꯨ ꯀꯥꯟꯗ ꯑꯗꯨꯝ ꯆꯣꯠꯂꯝꯗꯧ ꯋꯥ ꯂꯝꯕꯤ
ꯋꯦꯗꯔꯁꯦ ꯃꯁꯤꯃ ꯆꯠꯂꯦ ꯈꯨꯠꯁꯨ ꯅꯨꯡꯉꯥꯏꯇ꯭ꯔꯦꯍꯦ ꯅꯥꯔꯦꯍꯦ ꯆꯦꯡ ꯆꯥꯡꯝ ꯌꯥꯗ꯭ꯔꯦꯍꯦ ꯄꯥꯏꯁꯟꯕꯗ ꯁꯤꯡꯂꯤ ꯀꯩꯗꯧꯁꯦ ꯑꯧ ꯁꯤꯡꯂꯤꯁꯦ ꯀꯩꯗꯧꯕꯅꯣ ꯈꯪꯗ꯭ꯔꯦꯅꯦ ꯑꯩꯕꯨ
ꯍꯧꯖꯤꯛ ꯈꯨꯅꯤꯡꯊꯧꯒꯤ ꯄꯔꯦꯡꯁꯤꯅꯦꯕ ꯅꯥꯔꯤꯁꯦ
ꯑꯣ ꯉꯁꯥꯏ ꯈꯨꯖꯦꯡ ꯅꯥꯏ ꯍꯥꯏꯕꯗꯨꯔꯥ
ꯑꯧ ꯈꯨꯔꯧ ꯈꯨꯅꯧꯒꯤꯗ ꯈꯨꯅꯤꯡꯗꯧꯒ ꯈꯨꯌꯥꯏꯒ ꯈꯔ ꯇꯥꯏꯅꯕꯩ ꯀꯥꯝ ꯁꯥꯏ ꯖꯒꯗ ꯃꯔꯤ ꯑꯃꯇ ꯌꯥꯝ ꯀꯟꯅ ꯅꯥꯕ ꯃꯔꯤ ꯑꯃ ꯌꯥꯎꯔꯦ ꯑꯩꯉꯣꯟꯗ ꯌꯥꯝꯅ ꯆꯥꯟꯅꯗ꯭ꯔꯦ ꯃꯥꯒ ꯑꯩꯒ ꯍꯧꯖꯤꯛ ꯈꯨꯠꯁ
ꯇꯟꯖꯥ ꯌꯥꯝ ꯆꯥꯗꯕ ꯍꯥꯏꯕꯗꯨ ꯑꯣꯏꯔꯦ
ꯀꯩ ꯀꯩ ꯂꯣꯜꯂꯤꯅꯣ
ꯌꯦꯟꯗꯦꯝ ꯑꯂꯨꯒꯤ ꯂꯩ ꯍꯥ
ꯑꯣ ꯍꯣꯏꯅꯦ ꯅꯪ ꯅꯪ ꯋꯥꯃꯅ ꯑꯃꯅꯦ ꯍꯗ
ꯑꯦ ꯑꯗꯨꯗꯤ ꯂꯣꯏꯈ꯭ꯔꯦ ꯍꯟꯇꯥꯛ ꯀꯠꯂꯒ ꯄꯨꯔꯛꯑꯦ
ꯑꯣ ꯑꯅꯧꯕ ꯑꯃ ꯄꯨꯔꯛꯑꯥꯕ
ꯎꯝ
ꯃꯟꯗꯦꯗꯒꯤꯗꯤ ꯑꯌꯨꯛꯇ ꯑꯣꯟ ꯊꯣꯛꯑꯅꯤ ꯈꯔ ꯐꯔꯅꯤ
ꯋꯥꯏ ꯈꯔꯥ ꯁꯪꯉꯅꯤ
ꯎꯝ ꯅ ꯍꯥꯏ ꯅꯨꯡꯊꯤꯟꯅꯨꯡꯁꯥ ꯁꯥꯒꯠꯂꯀꯥꯟꯗ ꯋꯥꯏꯑꯦꯕ ꯑꯩꯈꯣꯏꯁꯨ ꯌꯥꯝꯅ
ꯎꯝ
ꯑ ꯕꯤꯁꯀꯨꯠ ꯄꯨꯔꯒ ꯂꯥꯛꯅꯔꯅꯤ ꯆꯥꯕꯒꯤ
ꯎꯝ
ꯆꯥ ꯊꯥꯛꯄꯒꯤ
ꯎꯝ ꯆꯔꯥ ꯋꯥꯅꯤꯡꯉꯁꯨ ꯌꯥꯏꯗ ꯑꯌꯨꯛ ꯍꯥꯏꯗꯤ ꯄꯨꯡ ꯇꯔꯦꯠꯇꯣ ꯑꯗꯨꯝ ꯆꯥꯛ ꯊꯣꯡꯕ ꯅꯪꯉꯤꯕꯅꯤꯅꯀꯣ ꯄꯨꯡ ꯇꯔꯨꯛ ꯃꯈꯥꯏꯗ ꯍꯧꯒꯠꯂꯥꯁꯨ
ꯆꯥꯛꯇꯪ ꯊꯣꯡꯉꯒ ꯅꯨꯡꯗꯥꯡ ꯍꯟꯖꯥꯡ ꯊꯝꯖꯜꯂꯝꯃꯒ
ꯎꯝ
ꯄꯨꯔꯛꯑꯁꯨ ꯌꯥꯏ ꯍꯥꯢꯅ
ꯎꯝ
ꯑꯗꯨꯅ ꯄꯣꯛ ꯊꯟꯗꯣꯏꯅꯤ ꯑꯦ ꯈꯨꯠꯁꯤ ꯅꯥꯏꯀꯣ ꯈꯨꯠꯁꯤ ꯅꯥꯏ ꯑꯩ ꯃꯥꯀꯔꯗꯨꯣꯖꯤꯕꯨ ꯊꯤ ꯈꯪꯗ꯭ꯔꯦꯀꯣ ꯑꯩꯅ ꯃꯥꯀꯔ ꯊꯤꯕꯗ ꯐꯤ ꯀꯌꯥꯝ ꯂꯣꯢꯁꯤꯜꯂꯝꯃꯦ ꯑꯩ ꯀꯔ ꯑ ꯀ ꯑꯩ ꯊꯤꯕꯝ ꯈꯪꯗ꯭ꯔꯦ ꯖꯥꯒꯠꯀꯤ ꯄꯨꯝꯕ ꯑꯣꯠꯂꯒ ꯂꯣꯏꯔꯕꯅꯦ ꯃꯥꯛꯀꯥꯔ ꯊꯤꯕꯗ ꯊꯕꯛ ꯃꯔꯣꯟ ꯑꯃ ꯂꯣꯢꯁꯤꯟꯈꯔꯕꯅꯤ
ꯃꯥꯀꯔ ꯊꯤꯕꯗ ꯊꯕꯛ ꯑꯃ ꯑꯣꯏꯒꯔꯦꯕ ꯅꯪꯁꯦ
ꯑꯣꯏꯒꯔꯦ ꯍꯋꯥꯢꯁꯦ ꯀꯦꯝ ꯇꯧꯔꯝꯃꯣꯢ ꯉꯁꯥꯢ ꯊꯣꯡꯕꯅꯦ
ꯁꯨꯝ ꯀ꯭ꯂꯥꯁꯇꯣ ꯈꯔ ꯈꯔ ꯍꯧꯖꯟꯅꯔꯕꯅꯤꯅꯅꯦ ꯀꯣꯏꯁꯟ ꯁꯥꯔ ꯄꯤꯒꯦ ꯍꯥꯏꯔ ꯑꯃ ꯍꯥꯏꯔꯁꯨ ꯍꯦꯛ ꯌꯥꯎꯗꯕꯁꯦ ꯑꯃ ꯑꯃ ꯋꯥꯅꯕꯁꯦ ꯀ꯭ꯂꯥꯁ ꯂꯩꯇꯔꯗꯤ ꯐꯕ ꯍꯦꯛꯇ ꯀꯩꯅꯣ ꯇꯧꯅꯔꯛꯇꯕ ꯌꯥꯎꯕꯅ ꯅꯨꯡꯉꯥꯏꯇꯦ ꯑꯗꯨꯅ ꯍꯦꯛ
ꯎꯝ ꯎꯝ
ꯑꯗꯨꯅ
ꯑꯩꯈꯣꯏꯒꯤꯅꯦ ꯒ꯭ꯌꯥꯁꯀꯤꯅꯦ ꯀꯩꯅꯣꯁꯦ ꯅꯥꯀꯟ ꯅꯥꯝꯃꯁꯦ ꯌꯥꯝ ꯅꯨꯡꯉꯥꯏꯇꯦꯕ ꯍꯧꯖꯤꯛ ꯐ꯭ꯔꯦꯝꯒꯁꯤꯒꯤ
ꯍꯩꯃꯥ ꯑꯩꯈꯣꯏ ꯅꯣꯡ ꯃꯀꯨꯞ ꯃꯀꯨꯞꯁꯨ ꯆꯨꯢꯅꯦ ꯍꯦ ꯅꯪꯀꯣ
ꯑꯗꯨꯅꯦ ꯑꯩꯅ ꯆꯨꯕꯅꯦ ꯍꯥꯏꯗ꯭ꯔꯥ ꯑꯩꯈꯣꯏꯗꯤ ꯑꯃꯨꯛ ꯑꯃꯨꯛ ꯍꯣꯝꯃ ꯆꯠꯈꯤꯕ ꯃꯥꯁꯦ ꯃꯥꯏ ꯀꯩꯁꯦ ꯑꯗꯨꯅꯅꯦ
ꯍꯣꯏ ꯉꯁꯥꯏ ꯋꯥꯔꯤ ꯈꯔ ꯃꯛꯑꯃꯦ ꯄꯨꯡꯒꯤ
ꯑ ꯅꯨꯡꯁꯤꯅ ꯈꯨꯝꯕ ꯈꯨꯝꯕ ꯖꯒꯥꯗ ꯆꯠꯂꯤꯅꯦ
ꯉꯁꯥꯏ ꯍꯋꯥꯏꯁꯦ ꯍꯣꯕꯦ ꯍꯣꯕꯦ ꯑꯩ ꯌꯥꯍꯧꯊꯦꯡꯉꯦ ꯉꯁꯤ ꯑꯩꯍ ꯍ ꯊꯦꯡꯗ ꯀꯩꯅꯣ ꯇꯧꯋꯦꯕꯃꯦ
ꯁꯤ
ꯕꯔꯥꯅꯤꯀꯣ ꯑꯗꯨ ꯑꯁ ꯐ ꯆꯀꯥꯏ ꯀꯃꯤ ꯊꯀꯠ ꯂꯩꯔꯅꯤ ꯅꯪꯗ꯭ꯔꯦ ꯉꯁꯤ ꯑꯌꯨꯛꯇꯒ ꯍꯧꯔꯒ ꯃꯚꯥꯏ ꯍꯧꯔꯒꯗ ꯑꯗꯦꯃꯥꯢ ꯇꯧꯔꯗꯤ ꯑꯗꯨꯝ ꯅꯪꯗ꯭ꯔꯦ ꯑꯩ ꯐꯥꯔꯁ ꯐꯨꯗ ꯅꯪꯗꯦ ꯊꯦꯡ ꯂꯥꯛꯀꯅꯤ ꯍꯥꯏꯔꯗꯤ
ꯀ
ꯑꯩꯗꯣ ꯃꯀꯛ ꯊꯣꯛꯑꯝꯃꯝꯅꯦꯕꯀꯣ ꯑꯗꯨꯒꯅꯦ ꯑꯩꯈꯣꯏꯒꯤ ꯃꯀꯛ ꯊꯣꯛꯑꯀꯥꯟꯗ ꯃꯣꯛ ꯇꯨꯝꯊꯅ ꯃꯪ ꯃꯪꯕꯤꯗꯣ
ꯑꯥ ꯑꯥ ꯑꯥ ꯑꯥ ꯇꯨꯝꯊꯒꯤꯈꯤꯕꯗꯣ ꯐꯣꯠ ꯀꯨꯏꯍꯧꯗꯕꯤꯗ
ꯍꯣꯏ ꯃꯪꯗꯨꯁꯨ ꯃꯊꯪ ꯃꯊꯪꯗ ꯌꯥꯏ ꯃꯦꯟꯥꯔ ꯃꯪꯗ ꯅ ꯊꯦꯛꯀꯣ ꯉꯥꯏꯥꯛꯀꯤꯈꯣꯏ ꯏꯇꯥꯎ ꯇꯥꯎꯕꯣꯏꯩ ꯑꯣꯏꯣꯏ ꯇꯥꯏꯕꯣꯡ ꯍꯣꯏ ꯀꯔꯤ ꯃꯉꯝ ꯅꯦꯝꯃꯤ
ꯃꯪꯂꯥꯅ ꯇꯥꯏꯕꯕꯨꯣꯏꯒꯣ
ꯍꯣꯏ ꯑꯗꯨ ꯂꯩꯅꯤ ꯑꯗꯨꯒ ꯍꯨꯃꯥꯡ ꯁꯧꯔꯛꯀꯥꯟꯗꯅꯤ ꯈꯣꯠꯇꯔꯤ ꯅꯨꯡꯁꯥꯗꯣ ꯉꯁꯤꯗꯤ ꯌꯥꯏꯗꯅ ꯉꯟꯅ
ꯌꯥꯏ ꯌꯥꯏꯌꯦ ꯑꯁ ꯊꯥꯖꯗꯅ ꯈꯪꯌꯥꯛ ꯍꯦꯛ ꯌꯥꯛꯂꯛꯑꯦ
ꯑꯗꯨꯅ ꯍꯥꯏꯗꯤ ꯑꯗꯨꯗꯩ ꯑꯩꯁꯦ ꯐꯣꯟꯁꯦ ꯃꯥꯔꯤ ꯃꯥ ꯌꯦꯡꯕꯗ ꯑꯩꯗꯤ ꯄꯨꯡ ꯇꯔꯦꯠꯀ ꯃꯤꯅꯤꯠ ꯇꯔꯦꯠ ꯆꯠꯂꯝꯃꯦ ꯐꯥꯎ ꯐꯥꯎꯂꯦ
ꯃꯤꯠꯅ ꯈꯪꯁꯤꯡꯌꯣ
ꯑꯗꯨꯅ ꯈꯪ ꯁꯤꯡ ꯁꯤꯡꯉꯦ ꯑꯩꯗꯤ ꯑꯩ ꯏꯅꯥꯎꯄꯄꯥꯗ ꯉꯁꯤꯗꯤ ꯑꯩꯅ ꯍꯧꯒꯛꯇꯅ ꯍꯧꯒꯠꯇꯦ ꯑ ꯍꯧꯑꯦ ꯃꯔꯤ ꯃꯔꯤ ꯕꯣꯏꯕꯣꯏ ꯁ꯭ꯀꯨꯜ ꯀꯨꯂ ꯆꯦ ꯍꯧꯒꯗꯅꯦ ꯐꯨꯝꯐꯨꯝ ꯀꯨꯝꯍꯩ ꯑꯃꯅꯤꯀꯣ ꯑꯌꯨꯛꯁꯤꯗ ꯑꯩꯈꯣꯏ ꯃꯨꯛꯀꯤ ꯅꯤꯄꯥꯟꯃꯧꯁꯤꯗ ꯑꯣꯏꯔꯤꯕ ꯄꯨꯡ ꯃꯥꯄꯟꯐꯧꯁꯤꯗ ꯑꯣꯏꯔꯤꯕ ꯊꯕꯛꯁꯦ ꯀꯨꯝꯍꯩꯅꯦ ꯀꯜ
ꯀꯨꯝꯍꯩ
ꯁꯤ ꯂꯩꯁꯤ ꯂꯥꯎꯅꯔꯤꯕ ꯏꯁꯧ ꯑꯁ ꯑꯩꯈꯣꯏꯗꯤ ꯀꯨꯝꯍꯩ ꯍꯔꯥꯡ ꯉꯥꯛꯇꯅꯤꯍꯦ ꯑꯩꯈꯣꯏ ꯏꯃꯨꯡꯗ ꯄꯨꯡ ꯑꯌꯨꯛꯀꯤ ꯄꯨꯡ ꯃꯥꯄꯟꯁꯤꯐꯧ ꯑꯩꯒꯤ ꯅꯪꯅꯕ ꯆꯦꯒꯗ꯭ꯔꯥ ꯃꯣꯏ ꯑꯅꯤ ꯂꯥꯎꯅꯒꯗ꯭ꯔꯥ ꯅꯩꯕꯤꯖꯥꯠꯅꯤ ꯑꯩꯈꯣꯏ ꯏꯃꯨꯡ
ꯏꯃꯥꯏ ꯃꯥꯏ ꯍꯌꯦꯡꯗꯤ ꯁꯟꯗꯦꯅꯤ ꯆꯥꯛꯈꯨꯝ ꯐꯗꯤ ꯐꯔꯛꯑꯣ ꯑꯣꯗꯣꯛꯀꯦ ꯅꯣꯏ ꯊꯕꯛ ꯂꯣꯏꯁꯤꯟꯒꯦ
ꯎꯝ
ꯆꯦꯡꯒ ꯈꯩꯕ ꯂꯩꯇꯦ ꯎꯝ ꯆꯪꯉ ꯉ ꯆꯪꯕ ꯅꯨꯡꯁꯤꯗ ꯊꯕꯛ ꯂꯣꯏ ꯇꯧꯊꯣꯛꯀꯦ ꯆꯦꯡꯉꯣ ꯈꯥꯏꯗꯣꯛꯑ ꯈꯥꯏꯗꯣꯛꯑꯒ
ꯑꯥ
ꯁꯝꯗꯨꯗꯤ
ꯎꯝ ꯐꯔꯦ ꯐꯔꯦ ꯑꯩ ꯊꯝꯃꯒꯦ
ꯑ ꯊꯝꯃꯨ ꯊꯥꯝꯃꯨ